ꯇꯥꯕ꯭ꯔꯣ
ꯍꯜꯂꯣ ꯇꯥꯔꯕ ꯇꯥꯔꯕꯣ
ꯍꯜꯂꯣ ꯇꯥꯕ꯭ꯔꯣ ꯍꯥ ꯀꯩ ꯌꯥꯝ ꯄꯤꯛꯅ ꯇꯥꯏꯁꯤꯅ
ꯑꯩ ꯅꯪ ꯉꯈꯣꯟ ꯌꯥꯝ ꯍꯧꯅ ꯇꯥꯏꯌꯦ ꯑꯩꯗꯤ ꯍꯧꯅ ꯇꯥꯏꯌꯦ
ꯅ ꯍꯣꯏꯅꯦ ꯅꯪꯗꯤ ꯌꯥꯝ ꯄꯤꯛꯅ ꯇꯥꯏꯦ ꯀꯣꯜ ꯑꯃꯗꯤ ꯑꯩꯅ ꯍꯧꯖꯤꯛ ꯇꯧꯕꯗꯣ ꯀꯛꯈ꯭ꯔꯕꯅꯦ ꯖꯦꯔꯣ ꯃꯤꯅꯠꯇ ꯆꯠꯈ꯭ꯔꯦ
ꯑꯗꯨꯕꯨꯗꯤ ꯑꯗꯨꯝ ꯇꯧꯕꯅꯤꯍꯦ ꯑꯗꯨꯗꯤ ꯃꯁꯥꯒꯤꯅꯤ ꯑꯩꯒꯤꯁꯨ ꯇꯧꯒꯦꯗꯨꯗꯤ
ꯅꯪꯅ ꯀꯣꯜ ꯄꯥꯏꯈꯠꯂꯛꯇꯕꯗꯨꯗ ꯃꯥꯡꯈ꯭ꯔꯦꯕ
ꯅꯠꯇꯦꯕ ꯀꯣꯜꯗꯣ ꯑꯩꯅꯅꯦ ꯄꯥꯏꯈꯠꯂꯒ ꯖꯣꯏꯅꯤꯡ ꯏꯟ ꯊꯥꯔꯒꯅꯦ ꯅꯦꯠꯇꯣ ꯇꯥꯠꯈ꯭ꯔꯕ ꯑꯗꯨꯒꯤꯅꯦ ꯅꯦꯠꯇꯨꯁꯨ ꯌꯥꯎꯗꯦ ꯑꯗꯨꯒ ꯀꯩꯅꯣꯁꯨ ꯇꯧꯗꯦꯕ ꯐꯣꯟꯒꯤ ꯆꯥꯔꯖꯁꯨ ꯆꯪꯉꯝꯗ꯭ꯔꯦ ꯑꯦꯂꯚꯦꯟ ꯄꯥꯔꯁꯦꯟ ꯈꯛꯇꯪ ꯌꯥꯎ ꯂꯩꯔꯦ ꯍꯣꯔꯦꯟ ꯅꯣꯡ ꯇꯥꯁꯜꯂꯛꯑꯗꯤ ꯅꯣꯡ ꯃꯈꯣꯟꯗꯣ ꯅꯣꯡ ꯃꯈꯣꯟꯗꯣ ꯀꯦꯗ꯭ꯔꯦꯛ ꯀꯦꯗ꯭ꯔꯦꯛ ꯇꯧꯕꯗꯣ ꯇꯥꯗꯕꯅꯦꯕ ꯅꯣꯡꯗꯣ ꯂꯧꯗꯕꯅꯦꯕ ꯑꯩ ꯅꯍꯥꯟ ꯑꯃꯨꯛ ꯀꯣꯜ ꯑꯃ ꯇꯧꯔꯒ ꯅꯣꯡꯒꯤ ꯃꯈꯣꯟꯗ ꯔꯤꯖꯦꯛ ꯆꯠꯂ ꯂꯩꯔꯝꯃꯦꯕ ꯗꯨꯕꯤꯅꯤ ꯅꯪ ꯂꯣꯏ ꯁꯨꯔꯕ
ꯅꯪꯅ ꯂꯥꯁꯅꯦ ꯁꯤꯅ ꯁꯨꯗꯣꯏꯅꯦ ꯎꯝ
ꯑꯗꯨꯒ ꯃꯔꯛꯇ ꯑꯩ ꯀꯩꯅꯣ ꯇꯧꯔꯦ ꯑꯩꯒꯤ ꯄ꯭ꯔꯣꯖꯦꯛ ꯑꯃ ꯃꯈꯥ ꯄꯤꯊꯔꯛꯄ ꯄ꯭ꯔꯣꯖꯦꯛꯇꯣ
ꯑꯗꯨꯗꯣ ꯐꯤꯐꯇꯤꯟ ꯍꯥꯏꯅ ꯊꯥꯔꯝꯕꯅꯦꯕ ꯐꯤꯐꯇꯤꯟꯇ ꯋꯥꯟ ꯋꯥꯟ ꯆꯪꯕꯗꯨꯗ ꯇꯦꯟ ꯇꯦꯟ ꯑꯗꯨꯃꯥꯏꯅ ꯄꯦꯔꯥ ꯃꯆꯥ ꯃꯆꯥꯗꯣ ꯉꯥꯡꯕꯅꯦꯕ ꯑꯗꯨꯗꯣ ꯑꯩꯗꯣ ꯉꯔꯥꯡ ꯁꯤꯛꯁ ꯂꯥꯛ ꯇꯨꯝꯃꯝꯗꯥꯏꯗ ꯁꯤꯛꯁꯂ ꯁꯚꯦꯟꯂ ꯑꯗꯨꯃꯥꯏꯅ ꯂꯨ ꯑꯣꯏꯈ꯭ꯔꯕꯅꯦꯕꯀꯣ ꯑꯗꯨ ꯂꯣꯏꯕꯗꯨꯗ ꯉꯁꯤ ꯃꯣꯔꯅꯤꯡꯗ ꯔꯤꯐ꯭ꯔꯦꯁ ꯇꯧꯊꯣꯛꯑꯝꯃꯒ ꯇꯥꯛꯁꯇꯣ ꯀꯝꯄ꯭ꯂꯤꯠ ꯑꯣꯏꯔꯦꯅ ꯇꯥꯋꯔ ꯂꯩꯔꯝꯃꯦꯕ ꯇꯪꯈꯥꯏ ꯈꯛꯇꯪ ꯆꯟꯗ ꯉꯥꯏꯔꯝꯅꯦꯕ ꯒꯦꯠ ꯃꯣꯔꯠ ꯇꯥꯛꯁꯤꯅ ꯊꯥ ꯂꯩꯔꯝꯃꯦꯕ ꯑꯗꯣ ꯑꯃꯨꯛ ꯃꯣꯏ ꯂꯧꯊꯔꯛꯇꯣꯏꯔꯥ ꯍꯧꯖꯤꯛ ꯐꯣꯛꯀꯤꯗꯤ ꯑꯗꯨꯃꯥꯏꯅ ꯂꯣꯏꯔꯕ ꯑꯗꯨꯃꯥꯏꯅ ꯃꯥꯜꯂꯦ
ꯀꯀꯗꯗꯝꯅꯤ ꯀꯩꯅꯣ
ꯑꯍ ꯌꯥꯗ꯭ꯔꯦꯕ ꯑꯃꯨꯛ ꯑꯗꯨꯗꯣ ꯍꯥꯏꯗꯤ ꯇꯥꯛꯁ ꯂꯩꯇ꯭ꯔꯦ ꯍꯥꯏꯔꯛꯑꯦꯕ ꯑꯗꯨ ꯈꯔ ꯂꯩꯔ ꯄꯤꯊꯔꯛꯇꯣꯏꯔꯥ ꯑꯗꯨꯗ ꯂꯣꯏꯔꯕ꯭ꯔꯥ ꯄꯨꯜꯂꯞ ꯁꯝꯃꯞꯇꯔꯦ ꯌꯥꯝꯗꯤ ꯌꯥꯝꯃꯦꯕ ꯑꯩꯅ ꯉꯥꯡꯉꯤꯗꯣ ꯑꯗꯨꯒꯤ ꯑꯣꯏꯔꯝꯗꯧꯁꯨ ꯃꯥꯜꯂꯦ ꯈꯪꯗꯦ
ꯈꯉ ꯑ ꯂꯩ
ꯑꯇꯩ ꯀꯩꯀꯩ ꯑꯗꯨꯝ ꯇꯥꯛꯁꯄꯤꯔꯛꯈꯤꯗ꯭ꯔꯕ
ꯄꯤꯔꯛꯀꯅꯤ ꯑꯗꯣ ꯍꯥꯏꯗꯗꯤ ꯌꯥꯎꯔꯣꯏ ꯀꯩꯅꯣꯗꯣ ꯑꯝꯇ ꯍꯪꯉꯛ ꯅꯦꯍꯥꯗ ꯍꯪꯗ ꯌꯥꯔꯣꯏ ꯄꯤꯔꯛꯀꯅꯤꯕ
ꯍꯥꯥꯗꯔ
ꯎꯝ
ꯎꯝ ꯑꯩ ꯃꯉꯣꯟꯗ ꯍꯥꯏꯐꯦꯠꯇꯪ ꯍꯪꯉꯒꯦ ꯑꯗꯨꯗꯤ ꯀꯃꯥꯏ ꯀꯃꯥꯏ ꯇꯧꯕꯅꯣ ꯈꯣꯠꯄꯅꯣꯅ
ꯄꯩꯁꯥꯁꯨ ꯆꯪꯉꯛꯑꯕ
ꯄꯩꯁꯥ ꯑꯗꯨꯒꯤ ꯄꯩꯁꯥꯔꯕ ꯆꯪꯉꯛꯇ꯭ꯔꯤꯌꯦ ꯑꯗꯨꯗꯤ ꯍꯥꯟꯅꯒꯤ ꯃꯤ ꯀꯩꯀꯥ ꯀꯣꯜ ꯇꯧꯕꯒꯤ ꯄꯩꯁꯥ ꯑ ꯅꯠꯇꯦ ꯅ ꯍꯥꯏꯕꯥꯅꯤ ꯇꯧꯅꯕꯒꯤ ꯄꯩꯁꯥ ꯑꯗꯨꯒ ꯑ ꯑꯩꯅ ꯑꯃꯨꯛ ꯃꯤꯉꯣꯟꯗ ꯇꯧꯕꯒꯤ ꯄꯩꯁꯥ ꯈꯔꯕꯨꯗꯤ ꯆꯪꯉꯛꯑꯕ ꯃꯥꯜꯂꯦꯕꯀꯣ ꯑꯗꯨꯒ ꯄꯨꯔꯥ ꯂꯣꯏꯔꯕꯥ ꯄꯩꯁꯥ ꯑꯅꯧꯕꯗꯤ ꯑꯝꯇ ꯆꯪꯉꯛꯇ꯭ꯔꯦ
ꯑꯗꯨ ꯂꯄꯥ ꯁꯃꯌ ꯑꯃ ꯀꯠꯆꯦ
ꯄꯩꯁꯥꯗꯣ ꯆꯪꯉꯛꯑꯗꯤ ꯈꯔ ꯐꯗꯕꯅꯦ ꯑꯩꯅ ꯅꯍꯥꯟ ꯄꯥꯕꯗꯣ ꯑꯃꯃꯝ ꯄꯥꯕꯗ ꯑꯩꯠꯇꯤꯟ ꯂꯨꯄꯥ ꯑꯩꯠꯇꯤꯟ ꯑꯩꯠꯇꯤꯟ ꯑꯣꯏꯕ ꯃꯥꯜꯂꯦꯕ
ꯑꯩꯗꯤ ꯆꯪꯉꯛꯑꯦ ꯉꯔꯥꯡ
ꯍꯂ ꯄ ꯑꯇꯩꯅ ꯑꯠꯇꯅ ꯑꯩꯠꯇꯤꯟ ꯑꯩꯠꯇꯤꯟ ꯑꯣꯏꯇꯥꯥꯔꯒꯗꯤ ꯂꯨꯄꯥ ꯆꯧꯃꯉꯥꯁꯦ ꯀꯩꯒꯤꯅꯣꯕ ꯀꯣꯜ ꯇꯧꯕꯒꯤꯕꯩꯔꯕ
ꯈꯪꯗꯦ ꯃꯥꯜꯂꯦꯕ
ꯑꯗꯨꯃꯥꯏꯅ ꯑꯣꯏꯔꯝꯃꯥꯅꯤ ꯑꯩꯒꯤ ꯄꯩꯁꯥ ꯑꯅꯧꯕ ꯑꯝꯇ ꯆꯪꯉꯛꯈꯤꯗ꯭ꯔꯦ ꯀꯣꯜ ꯇꯧꯕꯒꯤꯗꯣ ꯂꯣꯏꯈ꯭ꯔꯕ ꯃꯥꯜꯂꯦ ꯑꯁꯤꯒꯤ ꯄꯥꯕꯒꯤꯗꯣ ꯂꯣꯏ ꯇꯥꯔꯒꯗꯤ ꯄꯩꯁꯥ ꯆꯪꯉꯛꯇꯧꯗꯤ ꯃꯥꯜꯂꯦ ꯑꯩꯅ ꯈꯟꯕꯗ ꯑꯗꯣ ꯄꯩꯁꯥꯗꯣ ꯑꯩꯠꯇꯤꯟ ꯑꯩꯠꯇꯤꯟ ꯍꯥꯏꯕꯗꯣ ꯑꯩꯠꯇꯤꯟꯗꯣ ꯑꯩꯅ ꯄꯥꯈꯤꯕꯗꯣ ꯐꯣꯔꯇꯤꯃꯨꯛꯇꯤ ꯄꯥꯕ꯭ꯔꯥ ꯐꯤꯐꯇꯤꯃꯨꯛ ꯄꯥꯕ꯭ꯔ ꯑꯗꯨꯃꯥꯏꯅ ꯄꯥꯗꯤ ꯄꯥꯈ꯭ꯔꯦꯕ
ꯗꯩ ꯑꯗꯨ ꯄꯥꯈꯤ ꯇꯥꯔꯒꯗꯤ ꯑꯥ ꯄꯩꯁꯥꯗꯣ ꯑꯩꯠꯇꯤꯟ ꯑꯣꯏꯇꯥꯔꯗꯤ ꯂꯤꯁꯤꯡ ꯑꯃ ꯑꯗꯨꯃꯥꯏꯅ ꯐꯪ ꯆꯪꯉꯛꯄ ꯌꯥꯏ ꯑꯗꯨ ꯈꯪꯗꯦ ꯈꯔ ꯃꯔꯛꯇ ꯌꯥꯗꯕ ꯈꯣꯠꯄ ꯌꯥꯎꯔꯁꯨ ꯆꯧꯉꯥꯃꯨꯛꯇꯪ ꯆꯪꯉꯛꯑꯁꯨ ꯑꯩꯅ ꯔꯤꯆꯥꯔꯖ ꯑꯝꯇ ꯍꯥꯟꯒꯦ ꯇꯧꯕꯅꯦ ꯔꯤꯆꯥꯔꯖ ꯍꯥꯟꯕ ꯉꯝꯗ ꯂꯩꯔꯦ ꯑꯩꯗꯣ
ꯑꯩꯁꯨ ꯍꯥꯡꯒꯦ ꯇꯧꯅꯦꯗꯣ ꯈꯣꯃꯥꯅ ꯈꯣꯡꯒ꯭ꯔꯥꯎ ꯑꯃ ꯂꯩꯋꯣ ꯈꯣꯠꯂꯣ ꯍꯥꯏ ꯀꯃꯥꯏꯅ ꯇꯧꯗꯣꯏꯅꯣ ꯈꯪꯗ ꯂꯩ
ꯑꯩꯗꯣ ꯀꯥꯔꯌꯥ ꯄꯩꯁꯥ ꯐꯪꯕꯗꯩ ꯀꯩꯗ ꯁꯤꯖꯤꯟꯅꯈꯤꯅꯣ ꯑꯩ ꯒ꯭ꯌꯥꯟ ꯇꯥꯍꯧꯗ꯭ꯔꯦ ꯄꯩꯁꯥꯗꯤ ꯆꯪꯉꯛꯏꯅꯦꯕ ꯂꯤꯁꯤꯡ ꯑꯃ ꯍꯦꯟꯅ ꯆꯪꯉꯛꯈ꯭ꯔꯕꯅꯦꯕ ꯑꯗꯣ ꯔꯤꯆꯥꯔꯖ ꯑꯅꯤꯔꯛꯒꯨꯝꯕ ꯍꯥꯟꯈ꯭ꯔꯕ ꯃꯥꯜꯂꯦ ꯑꯩꯗꯣ ꯑꯗꯨꯗꯒꯤ ꯀꯩꯅꯣ ꯃꯆꯤꯠ ꯃꯆꯤꯠ ꯑꯆꯥꯄꯣꯠꯀꯨꯝꯕ ꯆꯥꯕꯗꯒꯨꯝꯕ ꯂꯣꯏꯔꯦ ꯑꯩ ꯀꯩ ꯃꯆꯤꯠ ꯀꯩ ꯑꯣꯏꯅ ꯂꯩꯍꯧꯒꯦ ꯂꯣ- ꯁꯟ ꯑꯃꯕꯨꯗꯤ ꯂꯩꯍꯧꯋꯤ ꯑꯗꯨ ꯅꯠꯇꯅ ꯀꯩꯝꯇ ꯀꯩꯗꯧꯕꯗ ꯁꯤꯖꯤꯟꯅꯈ꯭ꯔꯤꯅꯣ ꯈꯪꯗꯦ ꯄꯩꯁꯥ ꯑꯝꯇ ꯌꯥꯎꯗ꯭ꯔꯦꯕ ꯑꯦꯀꯥꯎꯟꯇꯁꯨ ꯃꯐꯝ ꯈꯪꯅ ꯁꯤꯖꯤꯟꯅꯍꯧꯗꯕ ꯃꯥꯟꯕꯗꯣ ꯈꯪꯕ꯭ꯔꯥ ꯃꯤꯅ ꯉꯥꯡꯉꯤꯁꯤ ꯇꯥꯔꯤꯔꯣ ꯇꯥꯗ꯭ꯔꯤꯔꯣ
ꯇꯥꯏꯌꯦꯃꯤ ꯇꯥꯏꯌꯦꯃꯤ
ꯑꯣ ꯑꯣ
ꯍꯥ
ꯍꯣ ꯑꯗꯨꯅꯤ ꯋꯥꯔꯤ ꯍꯥꯏꯕꯨ ꯍꯣ ꯑꯗꯨꯅꯤ ꯋꯥꯔꯤ ꯍꯥꯏꯕꯨ
ꯁꯝ ꯌꯣꯜꯂꯒ ꯆꯦꯡ ꯋꯥꯜꯂꯒ ꯍꯟꯗꯛ ꯃꯇꯥꯡꯁꯦ ꯁꯝ ꯌꯣꯜꯂꯒ ꯆꯦꯡ ꯆꯥꯏ ꯍꯥꯏꯔꯤ ꯀꯥꯏ ꯅꯨꯡꯉꯥꯏꯇꯦ
ꯁꯝ ꯌꯣꯜꯂꯒ ꯀꯗꯧꯔꯕ
ꯆꯦꯡ ꯂꯩꯔꯒ ꯆꯦꯡ ꯆꯥꯛ ꯆꯥꯏꯕ
ꯁꯝ ꯌꯣꯜꯂꯥ ꯑꯩꯁꯨ ꯁꯝ ꯌꯣꯟꯊꯣꯛ ꯑꯁꯤꯔꯥ ꯈꯪꯗꯦ ꯑꯩ ꯁꯝꯁꯦ ꯌꯥꯝ ꯁꯥꯡꯉꯦ
ꯀꯛꯊꯠꯂꯣ ꯅꯔꯨ ꯀꯣꯛꯊꯣꯛꯑꯣ
ꯁꯝ ꯌꯣꯟꯕ ꯂꯨꯄꯥ ꯀꯌꯥ ꯐꯪꯒꯦ
ꯆꯧꯉꯥꯒꯒ ꯐꯪꯕꯅꯦ
ꯁꯝ ꯌꯣꯟꯕꯗꯥ ꯂꯨꯄꯥ ꯀꯌꯥ ꯐꯪꯒꯦꯕ
ꯆꯧꯉꯥꯔ ꯂꯤꯁꯤꯡꯂꯥꯒ ꯐꯪꯕꯅꯦ ꯈꯪꯗꯦꯍꯦ ꯃꯣꯏ ꯁꯝ ꯌꯣꯀꯛ ꯁꯝ ꯌꯣ ꯁꯝ ꯀꯛꯄꯤ ꯁꯝ ꯌꯣꯟꯕꯤ ꯂꯥꯛꯄꯅꯤ ꯑꯩꯁꯨ ꯈꯪꯗꯦꯃꯤ
ꯑꯣ ꯀꯅꯥꯅꯣꯕ ꯁꯝ ꯌꯣꯜꯂꯣ ꯍꯥꯏꯗꯣ
ꯌꯨ ꯇꯨꯕꯇꯅꯤꯗ
ꯅꯪ ꯍꯧꯖꯤꯛ ꯌꯨ ꯇꯌꯨꯕꯀ ꯌꯦꯡꯉꯤꯔꯥ ꯍꯥꯏꯁꯦ ꯅꯪ ꯑꯗꯨꯒꯨꯝꯕ ꯂꯣꯟꯗꯣ ꯁꯤꯖꯤꯟꯅꯒꯅꯣ ꯂꯣꯟ ꯃꯆꯤꯟ ꯊꯤꯕ ꯂꯣꯟ ꯁꯤꯖꯤꯟꯅꯔꯗꯤ ꯀꯛꯑꯦ ꯍꯥꯏꯕꯅꯦ ꯑꯩꯒꯤ ꯅꯍꯥꯟ ꯑꯃ ꯀꯛꯑꯒ ꯂꯩꯔꯝꯃꯦ ꯀꯩ ꯍꯥꯏꯔꯛ- ꯄꯩꯅꯣ ꯈꯪꯗꯦ ꯑꯩꯗꯤ ꯆꯤꯟꯊꯤꯈꯤꯗꯦ
ꯀꯥꯔꯌꯥꯁꯦ ꯌꯥꯝ ꯐꯩ ꯌꯥꯝ
ꯅꯪ ꯋꯥꯔꯤ ꯁꯥꯟꯅꯕꯗ ꯍꯣꯏ ꯌꯥꯝ ꯅꯨꯡꯁꯤ
ꯉꯔꯥꯡꯁꯤ
ꯇꯣ ꯑꯃꯨꯛꯀꯁꯨ ꯍꯥꯏꯔꯦ ꯅꯪ ꯀꯛꯆꯒ꯭ꯔꯅꯤ ꯄꯥꯝꯃꯨꯏꯀꯣ ꯑꯩꯉꯣꯟꯗ ꯑꯃꯨꯛ ꯍꯟꯅ ꯀꯣꯜ ꯇꯧꯔꯛꯑꯅꯨ ꯑꯩ ꯑꯩ ꯉꯝꯃꯔꯣꯏ ꯋꯥꯔꯤ ꯑꯃꯨꯛ ꯁꯥꯕꯒ
ꯀꯩꯒꯤ
ꯆꯦ ꯃꯤꯔꯟꯗꯥꯗꯣ ꯑꯩꯅ ꯅꯝꯕꯔ ꯄꯤꯈꯠꯈꯤꯕꯅꯦꯕ ꯃꯥꯗꯣ ꯄ꯭ꯔꯣꯖꯦꯛ ꯇꯣ ꯃꯈꯥꯗꯣ ꯇꯧꯗꯅꯤꯡꯉꯦ ꯑꯗꯨꯃꯥꯏꯅ ꯍꯥꯏꯌꯦꯕ ꯑꯗꯨꯒꯤ ꯑ ꯅꯝꯕꯔꯗꯨ ꯅꯤꯍꯥꯅ ꯅꯝꯕꯔ ꯀꯩꯀꯥꯗꯣ ꯄꯤꯈꯠꯂꯛꯑꯣꯅ ꯍꯥꯏꯗꯅ ꯃꯥꯥꯏ ꯅꯝꯕꯔꯗꯣ ꯑꯩꯅ ꯄꯤꯒꯤꯝ ꯑꯗꯣ ꯃꯥꯏ ꯍꯥꯛꯄꯛꯑꯕ ꯍꯥꯞꯄꯛꯇꯕ꯭ꯔꯥ ꯈꯪꯗꯦ ꯐꯣꯟ ꯌꯥꯗꯦ ꯒꯥꯏꯗꯤ ꯍꯥꯏꯔꯛꯄꯅꯤ ꯑꯗꯣ ꯃꯥꯅ ꯇꯧꯕ ꯍꯧꯔꯅꯤꯀꯥ ꯍꯥꯏꯕꯅꯦ ꯑꯗꯣ ꯍꯥꯏꯐꯦꯠꯇ ꯍꯪꯒꯦ ꯃꯥꯅ ꯅꯍꯥꯟ ꯑꯃ ꯑꯩꯉꯣꯟꯗ ꯍꯥꯏꯔꯛꯑꯝꯃꯦꯕ ꯑꯩ ꯒ꯭ꯌꯥꯟ ꯇꯥꯗꯕ ꯃꯤ ꯑꯩꯠꯇꯤꯟ ꯑ ꯁꯣꯔꯤ ꯐꯤꯐ ꯑꯩꯠꯇꯤꯟ ꯂꯛ ꯁꯨꯗ ꯇꯥꯔꯒꯗꯤ ꯀꯣꯜꯗꯣ ꯑꯃꯨꯛ ꯂꯧꯊꯥꯕ ꯌꯥꯗꯦ ꯍꯥꯏꯕ꯭ꯔꯥ ꯁꯝꯊꯤꯡ ꯑꯗꯨꯃꯥꯏꯅ ꯍꯥꯏꯔꯛꯑꯦꯕ ꯑꯩꯉꯣꯟꯗ ꯑꯗꯨ ꯑꯩꯗꯨ ꯒ꯭ꯌꯥꯟ ꯇꯥꯗ꯭ꯔꯦꯕ ꯑꯗꯣ ꯑꯩ ꯃꯉꯣꯟꯗ ꯑꯦꯛꯁꯄ꯭ꯂꯦꯟꯗꯣ ꯇꯧꯗꯤ ꯇꯧꯈꯤꯕꯅꯦ ꯑꯗꯣ ꯃꯣꯏ ꯒ꯭ꯔꯨꯞ ꯍꯥꯞꯄꯛꯄ꯭ꯔꯥ ꯅꯠꯇ꯭ꯔ ꯄꯥꯎ ꯐꯥꯎꯅꯕ꯭ꯔꯥ ꯒ꯭ꯌꯥꯟ ꯇꯥꯗ꯭ꯔꯦ ꯑꯗꯨꯗꯤ
ꯒ꯭ꯔꯨꯞꯀ ꯍꯥꯞꯄ꯭ꯔꯣ ꯑꯩꯈꯣꯏ ꯒ꯭ꯔꯨꯞꯀ ꯍꯥꯞꯄ ꯑꯝ ꯈꯪꯗꯦꯌꯦ
ꯑꯩ ꯅꯪ ꯁꯤ ꯂꯣꯏꯔꯒ ꯒ꯭ꯔꯨꯞ ꯍꯥꯄꯛꯀꯅꯤ ꯑꯩꯒꯤ ꯂꯣꯏꯔꯦꯕꯀꯣ ꯂꯣꯏꯈꯤꯕꯗꯒꯤ ꯍꯥꯄꯛꯑꯦꯕ ꯒ꯭ꯔꯨꯞꯇꯣ ꯑꯗꯨꯒ ꯑꯩꯒꯤꯗ ꯊꯣꯛꯇꯤ ꯊꯣꯛꯂꯛꯇꯦꯕ ꯑꯗꯨꯒ ꯅꯤꯍꯥꯅ ꯃꯦꯁꯦꯁ ꯗꯥꯏꯔꯦꯛ ꯊꯥꯔꯛꯄ ꯍꯥꯏꯗꯤ ꯇꯣ ꯅꯪꯒꯤ ꯇꯥꯛꯁꯇꯣ ꯑꯅꯧꯕ ꯄꯤꯔꯕꯅꯦ ꯑꯗꯨꯗꯣ ꯂꯣꯏꯊꯣꯛꯑꯣꯅ ꯑꯗꯣ ꯑꯩꯒꯤꯗꯗꯤ ꯊꯣꯛꯂꯛꯇꯦꯕ ꯃꯥꯅ ꯍꯥꯏꯔꯞ ꯑꯗꯨꯗ ꯑꯗꯨꯒ ꯅꯨꯃꯤꯠ ꯍꯨꯝꯅꯤꯒꯨꯝꯕ ꯂꯩꯔꯀꯥꯟꯗ ꯑꯅꯧꯕ ꯄꯤꯊꯔꯛꯑꯦꯕ ꯑꯗꯨꯀꯥꯟꯗ ꯑꯩ ꯇꯧꯕ ꯍꯧꯔꯤꯅꯦꯕ ꯑꯗꯨꯗꯣ ꯑꯩꯅ ꯈꯔ ꯌꯥꯝ ꯉꯥꯡꯗꯣꯏꯅꯤꯅ ꯉꯥꯡꯉꯤꯕꯅꯦ ꯑꯩꯁꯦ
ꯑꯉꯥꯡ ꯃꯪꯗ ꯎꯝ
ꯊꯥꯔꯇꯤ ꯄꯥꯔꯁꯦꯟ ꯁꯨꯍꯟꯗꯣꯏꯅꯤꯅ ꯉꯥꯡꯉꯤꯕꯅꯤ ꯑꯩꯁ
ꯈꯪꯗꯦꯗ ꯒ꯭ꯌꯥꯟ ꯇꯥꯗꯅ ꯇꯨꯝꯗꯝꯅ ꯐꯔꯅꯤ ꯃꯪ ꯍꯥꯡꯒꯁꯤ ꯌꯥꯝ ꯇꯜꯂꯤ
ꯑꯣ ꯅꯥꯏꯟ ꯄꯥꯔꯁꯦꯟ ꯈꯛꯇꯪꯈꯛ ꯉꯥꯏꯔꯦ ꯇꯧꯔꯁꯦ ꯀꯣꯜꯗꯣ ꯑ ꯀꯩ ꯍꯥꯏꯕꯩ ꯑꯩ ꯕꯤꯖꯤ ꯂꯩꯔꯛꯇ꯭ꯔꯗꯤ ꯕꯤꯖꯤ ꯂꯩꯇꯥꯥꯔꯗꯤ ꯉꯥꯏꯍꯥꯛꯇꯪ ꯃꯤꯅꯤꯠ ꯃꯉꯥꯒꯨꯝꯕ ꯆꯥꯔꯖ ꯇꯧꯕ ꯌꯥꯅꯤ ꯐꯥꯏꯚ ꯃꯤꯅꯠꯁ ꯀꯨꯝꯕ ꯂꯩꯔꯒꯗꯤ ꯌꯥꯗꯤ ꯌꯥꯕꯅꯤ ꯇꯥꯏꯅꯦ
ꯎꯝ ꯌꯥꯕꯅꯦ ꯑꯩꯁꯦ ꯖꯦꯔꯣꯛꯁ
ꯎꯝ
ꯑꯦꯐꯣꯔꯁ ꯑꯦꯐꯣꯔ ꯄꯦꯄꯔꯗꯨꯅ ꯄꯤꯀꯦꯠ ꯑꯝꯇ ꯂꯩꯒꯗꯕꯅꯦ ꯇꯟꯕ ꯑꯃ ꯌꯥꯎꯔꯦ ꯍꯥꯏꯕ ꯄꯩꯁꯥꯁꯨ ꯂꯩꯇ
ꯀꯩꯒꯤꯅꯣ ꯀꯩꯗꯧꯗꯣꯏꯅꯣ
ꯑꯦꯁꯥꯏꯃꯦꯟꯒꯤ
ꯀꯩ ꯑꯁꯥꯏꯃꯦꯟꯅꯣꯕ ꯅꯪ ꯑꯅꯧꯕ ꯑꯇꯣꯞꯄ ꯄꯤꯔꯛꯏꯔꯕ
ꯏꯛꯅꯧꯒꯤ ꯑꯦꯁꯥꯏꯃꯦꯟꯅꯦ ꯑꯦꯛꯖꯥꯝ ꯊꯥꯗꯣꯔꯦ ꯂꯥꯏꯔꯤꯛꯇꯤ ꯁꯨꯗ꯭ꯔꯤ ꯂꯥꯏꯔꯤꯛꯁꯨ ꯄꯥ ꯍꯧꯗ꯭ꯔꯦ ꯐꯦꯜ ꯑꯣꯏꯔꯅꯤ ꯑꯦꯛꯖꯥꯝ
ꯀꯔꯝ ꯀꯥꯟꯗ ꯑꯣꯏꯒꯦ ꯀꯩꯅꯣ ꯑꯦꯛꯖꯥꯝ
ꯑꯦꯛꯖꯥꯝ ꯗꯤꯁꯦꯝꯕꯔꯅꯦ ꯍꯥꯏꯕꯅꯦ ꯍꯌꯦꯡ ꯍꯥꯆꯤꯠꯇ ꯉꯥꯏꯔꯦ
ꯑꯣ ꯑꯗꯨ ꯋꯥꯠꯂꯤꯗ ꯗꯤꯁꯦꯝꯕꯔ ꯑꯣꯏ ꯇꯥꯔꯗꯤ ꯑꯗꯨꯒꯤ ꯗꯤꯒ꯭ꯔꯤꯗꯣ ꯑꯩꯁꯤꯕꯨ ꯇꯧꯁꯤꯔꯥ ꯇꯧꯔꯣꯏꯁꯤꯔꯥ ꯑꯩ ꯒ꯭ꯌꯥꯟ ꯑꯃ ꯇꯥꯗꯔꯦ ꯈꯟꯕ ꯌꯥꯕꯗꯤ ꯈꯟꯕꯅꯦ ꯑꯗꯨꯗ ꯄꯩꯁꯥꯒꯤꯁꯨ ꯑꯃ ꯈꯟꯕ ꯖꯨꯟ ꯖꯨꯂꯥꯏ ꯑꯗꯥꯏ ꯑꯃꯒ ꯗꯤꯁꯦꯝꯕꯔ ꯑꯗꯥꯏꯗꯔ ꯑꯃꯒ ꯌꯥꯗꯥꯏꯅ ꯑꯦꯠꯃꯤꯁꯟ ꯇꯧꯕꯗꯣ
ꯍꯧꯖꯤꯛ ꯌꯥꯕꯅꯦ ꯍꯧꯖꯤꯛ ꯊꯥꯔꯝꯃꯅꯤ ꯑꯩ ꯀꯩꯅꯣꯝ ꯍꯥꯏꯒꯦ ꯑꯃ ꯇꯝꯃꯣ ꯑꯗꯨꯒꯅꯦ
ꯄꯩꯁꯥꯗꯨꯒꯤ ꯋꯥꯅꯤ ꯑꯗꯒꯤ ꯑꯦꯛꯖꯥꯝ ꯀꯩꯀꯩ ꯂꯥꯛꯁꯟꯕ ꯈꯣꯠꯆꯟꯕ ꯗꯤꯒ꯭ꯔꯤꯗꯣ ꯑꯃꯨꯛ ꯀꯥꯟꯅꯗꯕ ꯑꯣꯏꯇꯥꯔꯒꯗꯤ ꯑꯃꯨꯛ ꯀꯥꯟꯅꯗꯕ꯭ꯔꯅꯁꯨ
ꯀꯩꯗꯧꯕꯒꯤ ꯀꯥꯟꯅ ꯀ ꯑꯗꯨꯗꯤ ꯈꯪꯗꯗ꯭ꯔꯦ ꯅꯣꯏ‌ ꯅꯣꯏ ꯊꯣꯛ
ꯑꯗꯣ ꯑꯦꯛꯖꯥꯝ ꯃꯌꯥ ꯂꯥꯛ ꯑꯦꯛꯖꯥꯝ ꯃꯌꯥ ꯂꯥꯛꯇꯥꯥꯔꯒꯗꯤ ꯑꯃꯨꯛ ꯑꯗꯨꯒꯤ ꯄ꯭ꯔꯤꯄꯦꯔꯦꯁꯟ ꯑꯃꯨꯛꯁꯨ ꯃꯇꯝ ꯈꯥꯏꯗꯣꯛꯇ ꯌꯥꯔꯣꯏ ꯑꯦꯛꯖꯥꯝ ꯃ ꯇ ꯍꯥꯏꯕ ꯑꯃꯁꯨ ꯂꯩ ꯁꯤꯟꯕ ꯌꯥꯕ꯭ꯔꯕ
ꯌꯥꯗ
ꯌꯥꯗꯕ ꯑꯣꯏꯇꯥꯔ ꯌꯥꯗꯕ ꯑꯣꯏꯇꯥꯔꯒꯗꯤ ꯑꯩꯗꯣ ꯇꯧꯅꯤꯡꯗꯕ ꯌꯥꯕ ꯑꯣꯏꯇꯥꯔꯒꯗꯤ ꯊꯥꯖꯤꯟꯒꯦ ꯇꯧꯕ
ꯍꯥꯏꯗꯤ ꯑꯗꯨꯒꯤꯗꯃꯛꯇ ꯃꯇꯝ ꯊꯥꯗꯕꯗꯨꯗꯤ ꯂꯥꯏꯔꯤꯛ ꯄꯥꯕꯗꯣ ꯑꯗꯨꯅꯦ ꯑꯩꯅ ꯗꯤꯁꯇꯦꯟꯁ ꯂꯔꯅꯤꯡꯗꯣ ꯑꯩ ꯍꯥꯏꯒꯦꯕ ꯗꯤꯁꯇꯦꯟꯁ ꯂꯔꯅꯤꯡꯗꯣ ꯑꯩꯗ ꯑꯗꯨꯗ ꯑꯗꯨꯗ ꯑꯃꯨꯛ ꯇꯣꯉꯥꯟꯅ ꯄ꯭ꯔꯤꯄꯦꯔꯦꯁꯟ ꯑꯃꯨꯛ ꯇꯧꯅꯤꯡꯗꯕꯒꯤꯅꯦꯕ ꯑꯩꯅ ꯍꯥꯏꯔꯤꯁꯦ
ꯈꯪꯗ꯭ꯔꯦ ꯑꯗꯨ ꯑꯣꯏꯔꯗꯤ ꯑꯩ ꯅꯪ ꯉ ꯁꯤ ꯊꯝꯃꯗꯤ ꯗꯦꯠ ꯐꯤꯐꯇꯤꯟꯗ ꯐꯤꯐꯇꯤꯟ ꯖꯨꯂꯥꯏꯗ ꯂꯣꯏꯗꯣꯏꯅꯦꯕ ꯅ꯭ꯌꯨꯅꯦ ꯃꯤꯁꯟꯅꯦ ꯑꯗ ꯅꯪ ꯍꯣꯏ ꯑꯗꯣ ꯈꯪꯗꯦ ꯌꯦꯡꯉꯣ
ꯁꯤꯅ ꯖꯨꯟ ꯖꯨꯂꯥꯏ ꯅꯠꯇꯕ ꯑꯇꯣꯞꯄ ꯃꯇꯝ ꯀꯔꯝ ꯀꯥꯟꯗ ꯑꯃꯒ ꯌꯥꯒꯦ
ꯗꯤꯁꯦꯝꯕꯔꯗ ꯀꯩꯅꯣ ꯃꯌꯥꯝ
ꯑꯗꯨ ꯗꯤꯁꯦꯝꯕꯔꯒꯤꯗꯨꯗ ꯌꯦꯡꯉꯒ ꯑꯩ ꯍꯟꯗꯛꯇꯤ ꯁꯤꯌꯣꯔ ꯑꯣꯏꯅ ꯑꯗꯨꯗꯤ
ꯑꯗꯨ ꯑꯣꯏꯔꯗꯤ ꯅꯪ ꯏꯁꯀꯣꯂꯥꯔꯁꯤꯞꯇꯨ ꯂ ꯄꯨꯁꯟꯕ ꯌꯥꯏ
ꯀꯩꯅꯣ ꯑꯦꯛ ꯅꯣꯏ ꯇꯧꯔ ꯁꯀꯣꯂꯔꯁꯤꯞꯁꯨ ꯊꯥ ꯌꯥꯕ꯭ꯔꯥ
ꯏꯁ꯭ꯀꯣꯂꯔꯁꯤꯞ ꯐꯪꯉꯤ ꯀꯩꯅꯣ ꯏꯅꯧꯒꯤ ꯏꯁꯀꯣꯂꯔꯁꯤꯞ ꯐꯪꯉꯤ ꯀꯩꯅꯣ
ꯂꯨꯄꯥ ꯀꯌꯥ ꯀꯌꯥ
ꯅꯪ ꯅꯪ ꯇꯝꯃꯤꯕ ꯄꯦꯄꯔꯗꯨꯒꯤ ꯃꯇꯨꯡ ꯏꯟꯅ
ꯈꯦ ꯑꯗꯨ ꯀꯌꯥꯃꯨꯛ ꯐꯪꯒꯦꯕ ꯑꯗꯨꯝ ꯑꯣ ꯕꯤ ꯁꯤ ꯀꯩꯀꯥꯒꯤ ꯑꯗꯨꯃꯥꯏꯅ ꯅꯠꯇ꯭ꯔꯣ
ꯑ ꯑꯩ ꯀꯩꯅꯣ ꯌꯥꯝ ꯁꯥꯥꯟꯅꯤꯡꯉꯦ ꯑꯁꯥ ꯄꯣꯥꯝ ꯆꯅꯤꯡꯉ ꯁꯥꯕ
ꯀꯩ ꯆꯥꯅꯤꯡꯉꯤꯅꯣ ꯑꯩ ꯑꯩ ꯍꯧꯖꯤꯛꯀꯥꯟꯗꯤ ꯑꯆꯥꯄ ꯄꯣꯠ ꯅꯨꯡꯒ ꯀꯞ ꯀꯌꯥ ꯏꯟꯊꯤ ꯅꯨꯡꯉꯥꯏꯅ ꯆꯥꯗ꯭ꯔꯕꯅꯤꯅ ꯆꯥꯅꯤꯡꯕ ꯑꯣꯏꯗꯦ ꯑꯗꯨ ꯆꯥꯥꯁꯜꯂꯨꯔꯒꯁꯨ ꯗꯥꯏꯔꯤꯌꯥꯒꯨꯝꯕ ꯇꯧꯕꯅꯤꯅꯅꯦ ꯑꯩ ꯍꯦꯜꯗꯤ ꯉꯥꯛꯇ ꯆꯥꯔꯦ ꯑꯩꯒꯤꯕꯨ ꯆꯥꯛ ꯈꯔ ꯆꯥꯕ ꯑꯗꯒꯤ ꯈꯤꯇꯪ ꯌꯥꯝ ꯍꯦꯜꯗꯤ ꯉꯥꯛꯇ ꯆꯥꯔꯦ ꯅꯥꯗ꯭ꯔꯦ ꯑꯗꯨꯅ
ꯁꯤꯡꯖꯨ ꯑꯗꯣ ꯉꯔꯥꯡ ꯅꯍꯥꯟꯒ ꯀꯩꯅꯣ ꯑꯃꯛꯈꯛꯇꯪꯗꯤ ꯆꯥꯛꯑꯗꯩ ꯆꯥꯗ꯭ꯔꯦ ꯁꯤꯡꯖꯨꯒꯨꯝꯕꯁꯨ
ꯑꯥꯏꯂꯨ ꯈꯪꯅ ꯒꯌꯥꯟ ꯑꯃ ꯇꯗ
ꯈꯜꯂꯣ ꯈꯜꯂꯣ ꯈꯜꯂꯣ ꯑꯩꯁꯨ ꯑꯝꯇ ꯈꯟꯈꯤꯒꯦ ꯗꯤꯁꯦꯝꯕꯔ ꯑꯗꯨꯗꯥꯏꯗ ꯑꯣꯏꯇꯥꯔꯒꯗꯤ ꯑꯩꯗꯣ ꯍꯟꯗꯛꯀꯤ ꯑꯦꯛꯖꯥꯝ ꯍꯥꯏꯗꯣꯛꯄ ꯑꯦꯛꯖꯥꯝ ꯑꯃ ꯍꯥꯏꯗꯣꯛꯇꯧ ꯂꯩꯕ ꯑꯗꯨꯗꯨꯇꯪ ꯑꯩꯗꯣ ꯉꯥꯏꯒꯦ ꯇꯧꯕꯅꯤ
ꯉꯥꯏꯔꯣ
ꯑꯗꯨꯒ ꯀꯅꯣ ꯈꯜꯂꯒꯦ ꯇꯧꯕ
ꯍꯂꯥꯟꯒꯤ ꯃꯆꯥꯅꯨꯄꯥ ꯑꯃ ꯂꯩꯌꯦ
ꯈꯪꯉꯦ ꯑꯩꯁꯨ ꯂꯨꯗꯤ ꯂꯨꯍꯣꯡꯗ꯭ꯔꯤꯕꯅꯦ
ꯎꯝ ꯃꯣꯏ ꯑꯗꯨ ꯆꯠꯅꯃꯤꯅꯦ ꯍꯥꯏꯔꯣ
ꯌꯥꯏꯌꯦ ꯑꯗꯨꯝ ꯀꯩꯁꯨꯝ ꯀꯥꯏꯗꯌꯦ
ꯍꯣꯏ ꯍꯧꯖꯤꯛꯀꯥꯟ ꯂꯤꯚꯟꯔꯤꯂꯦꯁꯁꯤꯞ ꯂꯧꯕꯗꯨꯁꯨ ꯌꯥꯏꯀꯣꯗꯣ ꯈꯪꯗ꯭ꯔꯥ
ꯅꯪꯒꯤ ꯑꯗꯨꯒꯨꯝꯕꯗꯣ ꯑꯃ ꯍꯧꯗꯣꯔꯛꯑꯕ꯭ꯔꯥ
ꯀꯩꯅꯣ ꯑꯩꯗꯤ ꯍꯥꯏꯖꯕꯅꯦ ꯁꯨꯝꯗ
ꯑꯅꯤꯒꯤ ꯃꯣꯏꯅꯤꯒꯤ ꯔꯤꯜꯁꯇ ꯕꯤꯂꯤꯡ ꯍꯝꯒ ꯃꯥꯒ ꯑꯃꯛꯒꯣꯜ ꯃꯨꯅꯕꯗ ꯅꯣꯛꯄꯗ ꯌꯥꯝ ꯅꯨꯡꯁꯤꯕ ꯑꯅꯤꯗꯨꯅ ꯇꯧꯕꯗꯣ
ꯎꯝ
ꯑꯗꯨꯒ ꯊꯣꯛꯑꯝꯗꯥꯏꯗꯁꯨ ꯈꯣꯡꯄꯥꯛꯅ ꯀꯥꯎꯔꯒ ꯒ꯭ꯔꯤꯠ ꯇꯧꯕꯗꯣ ꯍꯪꯕ꯭ꯔꯥ